ꯍꯂꯣ ꯇꯥꯔꯦ ꯇꯥꯔꯦ ꯇꯥꯔꯦ ꯀꯔꯤ ꯇꯧꯕꯅꯣ
ꯀꯔꯤꯁꯨ ꯇꯧꯗꯦꯗ ꯍꯤꯞꯂꯝꯕꯅꯦ
ꯅꯨꯡꯁꯤꯠꯀꯤ ꯈꯣꯟꯖꯦꯜ ꯉꯥꯛꯇ ꯇꯥꯏꯀꯣ
ꯑꯥ ꯃꯊꯥꯛꯇ ꯑꯇꯤꯌꯥꯗ ꯄꯥꯏꯔꯒ ꯆꯠꯄꯅꯦ ꯍꯧꯖꯤꯛ ꯑꯇꯤꯌꯥꯗ ꯄꯥꯏꯔꯒ ꯂꯩꯕꯅꯦ ꯑ
ꯌꯥꯝ ꯅꯨꯡꯉꯥꯏꯔꯝꯒꯅꯤ ꯄꯥꯏꯕꯗꯤ ꯆꯠꯅꯤꯡ ꯆꯠꯅꯤꯡꯕ ꯃꯐꯝꯗ ꯄꯥꯏꯔꯒ ꯆꯠꯂꯨ
ꯉꯁꯤ ꯉꯁꯤꯗꯤ ꯑꯌꯨꯛ ꯀꯔꯤ ꯃꯊꯦꯜ ꯆꯥꯔꯦ
ꯍꯋꯥꯏ ꯍꯋꯥꯏ
ꯎꯝ ꯍꯋꯥꯏ ꯆꯥꯕꯗꯤ ꯑꯥ ꯑꯥ ꯍꯋꯥꯏꯗꯤ ꯕꯤꯠ ꯀꯩꯅꯣꯒꯤꯅꯦ ꯑꯍꯥꯎꯕ ꯏꯟꯁꯥꯡꯅꯤꯅꯦ
ꯁꯛ ꯐꯖꯒꯗ꯭ꯔꯥꯅ ꯆꯥꯕꯅꯦꯗ ꯗꯨꯝ ꯊꯤꯔꯒ ꯂꯩꯌꯦꯅꯦ
ꯍꯋꯥꯏ ꯆꯥꯕꯗꯤꯀꯣ ꯑꯣꯐꯤꯁꯥ ꯑꯣꯐꯤꯁꯥꯔ ꯏꯟ ꯏꯟꯁꯥꯡꯅꯦ ꯁꯦꯡꯕꯅꯤ
ꯆꯥꯃꯟꯗꯅ
ꯎꯝ
ꯇꯜꯂꯦ ꯊꯕꯛ ꯇꯧꯕ꯭ꯔꯣ
ꯑꯩ ꯊꯕꯛ ꯇꯧꯗꯦꯗ ꯑꯗꯨꯝ ꯂꯩꯕꯅꯤ ꯅꯪꯗꯤ ꯀꯔꯤ ꯊꯕꯛ ꯇꯧꯕ꯭ꯔꯣ
ꯑꯗꯨꯝ ꯂꯩ ꯌꯨꯝꯗ
ꯀꯀ꯭ꯔꯣꯝ
ꯇꯝꯄꯥꯛꯥꯛꯄ ꯂꯩ ꯅꯪꯗꯤ
ꯑꯩꯁꯨ ꯇꯝꯄꯥꯛꯇ ꯂꯩꯌꯦ
ꯌꯥꯗ ꯔꯦꯅꯦ
ꯑꯥ ꯌꯦ ꯂꯔꯗꯤ ꯀꯔꯤꯁꯨ ꯇꯥꯎꯅꯤꯡꯉꯥꯏ ꯂꯩꯇ꯭ꯔꯦꯗꯅ ꯇꯝꯄꯥꯛꯇ ꯂꯩꯔꯒ ꯂꯥꯏꯔꯤꯛ ꯀꯟꯅ ꯍꯣꯠꯅꯔꯒ ꯄꯩꯁꯥ ꯇꯥꯟꯕꯅ ꯐꯥꯔꯤꯅꯦ
ꯌꯣ ꯀꯣꯏꯁꯨ
ꯀꯔꯤ ꯊꯕꯛ
ꯊꯨꯡꯗ ꯑꯩꯣꯏꯅ ꯇꯧꯕ ꯌꯥꯕ
ꯎ ꯅꯪ ꯍꯟꯗꯛ ꯕꯣꯜ ꯌꯦꯡꯗꯕ꯭ꯔꯣ ꯌꯦꯡꯕ꯭ꯔꯣ
ꯌꯦꯅꯤꯡꯗꯤꯦ
ꯄꯨ ꯕꯣꯜ ꯌꯦꯡꯒꯗꯕꯅꯤꯅꯦ ꯑꯟꯗ ꯑꯣ ꯐꯖ ꯐꯖꯕꯁ ꯑꯣ ꯁꯅꯥꯅꯤ ꯉ ꯑꯥ ꯑꯩꯈꯣꯏꯗꯤ ꯅꯤꯇꯤ ꯌꯦꯡꯉꯦ ꯇꯨꯝꯗ꯭ꯔꯦ ꯅꯨꯡꯗꯥꯡꯗ ꯌꯦꯡꯉꯦ ꯅꯨꯡꯊꯤꯤꯟꯜꯗ ꯌꯦꯡꯉꯦ ꯑꯍꯤꯡꯗ ꯌꯦꯡꯉꯦ ꯇꯨꯝꯅꯉꯥꯏ ꯃꯇꯝ ꯂꯩꯇ꯭ꯔꯦꯅꯦ ꯃꯥꯊꯒꯤ ꯎꯝ ꯑꯗꯨꯝꯊꯣꯔꯅꯤ
ꯅꯊꯟꯗ ꯂꯩꯕ꯭ꯔꯣ
ꯑ ꯃꯤ ꯌꯥꯝꯃꯦ ꯑꯩꯈꯣꯏ
ꯇꯤꯝꯂꯤ ꯂꯩꯕ꯭ꯔꯥ
ꯍꯣꯏ ꯏꯎ ꯅꯄꯥ ꯑꯩꯈꯣꯏ ꯃꯔꯨꯨꯞ ꯈꯀꯣ ꯌꯥꯝ ꯂꯩ
ꯌꯥꯝ ꯅꯨꯡꯉꯥꯏꯔꯝꯒꯅꯤ ꯑꯗꯨꯗꯤ
ꯅꯨꯡꯉꯥꯏꯔꯦ ꯍꯥꯏꯕ ꯇꯥꯔꯦ
ꯀꯣꯏꯔꯣꯝꯅꯁꯨ ꯀꯣꯏꯕ ꯂꯥꯛꯑꯣ
ꯑ ꯂꯀꯦ
ꯀꯣꯏꯔꯒ ꯋꯥꯔꯤ ꯑꯦ ꯃꯐꯝ ꯈꯉꯦ ꯑ ꯄ ꯄꯊ ꯈꯪꯗ꯭ꯔꯁꯨ ꯊꯤꯔ ꯂꯥꯛꯀꯅꯤ ꯅꯪꯒꯤ ꯃꯤꯡ ꯅꯪ ꯅꯪꯒꯤ ꯃꯤꯡ ꯅꯪ ꯅꯪꯒꯤ ꯃꯤꯡ ꯀꯩꯅꯣꯒꯤ ꯅꯍꯥꯡꯅꯒꯀꯣ ꯁꯤ ꯅꯨꯄꯤ ꯂꯥꯏꯐꯝ ꯈꯪꯕ꯭ꯔꯛꯕꯅꯀꯣ ꯍꯔ ꯂꯥꯛꯀꯦ
ꯅꯨꯄꯤ ꯌꯥꯎꯕ꯭ꯔꯣ ꯅꯣꯏ ꯂꯩꯕꯗꯣ
ꯍꯣꯏ ꯍꯣꯏ ꯏꯅꯥꯎꯅꯨꯄꯤ ꯌꯥꯎꯋꯦ
ꯌꯥꯝ ꯋꯥꯔꯝꯒꯅꯤ ꯅꯣꯏ ꯃꯔꯛꯇ ꯂꯥꯛꯏꯕꯗꯣ
ꯑꯦ ꯑꯩꯈꯣꯏ ꯀꯩꯅꯣꯒꯤꯅꯦ ꯏꯁꯁ ꯏꯆꯥꯅꯨꯄꯤꯒꯨꯝꯕꯅꯤꯅꯦ ꯑꯗꯨꯗꯣ ꯑꯩꯒꯤ ꯑꯩꯒꯤ ꯀꯖꯤꯟ ꯕ꯭ꯔꯗꯔꯒꯤ ꯃꯆꯥꯅꯨꯄꯤꯅꯤꯕ
ꯅꯪ ꯅꯨꯄꯤ ꯊꯤꯔꯕꯣ
ꯑꯥ
ꯏꯔꯦ
ꯎꯄꯤꯦ ꯆꯤꯔꯅꯦ
ꯆꯥꯏꯧꯔꯥ ꯃꯨꯅꯤ
ꯑꯁ ꯌꯥꯝ ꯌꯥꯎꯈ꯭ꯔꯦ ꯇꯔꯨꯛ ꯇꯔꯦꯠ ꯌꯥꯎꯔꯤꯅꯦ
ꯃꯥꯟꯁꯤꯜ ꯂꯛꯇꯔꯦꯀꯣ
ꯑꯩꯈꯣꯏ ꯑꯩꯈꯣꯏ ꯃꯔꯛ ꯑꯩꯈꯣꯏ ꯃꯔꯛꯇ ꯅꯨꯄꯤ ꯂꯩꯕꯤꯗꯤ ꯌꯥꯝ ꯅꯨꯡꯉꯥꯏꯅ ꯂꯩꯌꯦ ꯌꯥꯝ ꯌꯥꯝ ꯂꯨꯅ ꯇꯧꯕꯤꯕꯒꯤꯀꯣ ꯏꯁꯤꯡꯁꯨ ꯁꯣꯛꯇ꯭ꯔꯦ ꯏꯁꯤꯡꯁꯨ ꯑꯦ ꯃꯥ ꯊꯣꯡꯗ꯭ꯔꯦ ꯑꯩꯈꯣꯏꯅ ꯑꯩꯈꯣꯏ ꯉꯥꯛꯇ ꯊꯣꯡꯕꯅꯦ ꯌꯦꯟꯁꯥꯡ ꯌꯦꯟꯁꯥꯡ ꯀꯔꯤ ꯌꯦꯟꯁꯥꯡ ꯆꯥꯅꯤꯡꯕ꯭ꯔ ꯍꯥꯏꯔꯗꯤ ꯑꯗꯨꯝ ꯆꯥꯅꯤꯡꯉꯦ ꯍꯥꯏꯔꯅ ꯑꯗꯨꯝ ꯂꯧꯕ ꯏꯁꯤꯡ ꯊꯛꯅꯤꯡꯉꯥꯏ ꯂꯩꯇ꯭ꯔꯦ ꯍꯥꯏꯔꯗꯤ ꯑꯦ ꯑꯩꯈꯣꯏꯅ ꯄꯨꯔꯒ ꯂꯥꯛꯀꯦ ꯅꯪ ꯄꯨꯒꯅꯨ ꯋꯥꯍꯟꯒꯅꯨ ꯑꯩꯈꯣꯏꯅꯀꯣ ꯖꯥꯔ ꯐꯥꯎꯁꯨ ꯑꯩꯈꯣꯏꯅ ꯂꯣꯏꯅꯃꯛ ꯀꯩꯅꯣꯒꯤ ꯁꯦꯕꯥ ꯁꯦꯕꯥ ꯅꯨꯡꯉꯥꯏꯃꯟꯕꯒꯤꯀꯣ ꯃꯥꯁꯦ ꯌꯥꯗ꯭ꯔꯦꯅꯦ ꯑꯝ ꯁꯦꯕꯥ ꯐꯖꯃꯟꯕꯒꯤꯀꯣ ꯃꯥꯁꯦ ꯑꯁ ꯂꯩꯕ ꯏꯀꯥꯏꯈꯔꯦꯗꯅ ꯀꯣ ꯏꯁꯥꯅ ꯑꯩꯈꯣꯏꯗ ꯍꯥꯏꯔꯛꯑꯦꯕ ꯃꯅꯤ ꯑꯩꯈꯣꯏ ꯃꯅꯥꯛꯇ ꯅꯨꯄꯤ ꯂꯩꯕꯗꯤ ꯌꯥꯝ ꯐꯕꯅꯤ ꯅꯍꯥꯟꯁꯨ ꯂꯩꯕꯅꯤ ꯅꯨꯄꯤ ꯑꯅꯤ ꯑꯗꯨꯒꯤ ꯑꯩꯈꯣꯏꯔꯣꯝꯗꯒꯤ ꯑꯗꯨꯒꯤꯁꯨ ꯑꯩꯈꯣꯏ ꯁꯥꯒꯩꯁꯨ ꯅꯠꯇꯕ ꯑꯦ ꯑꯩꯈꯣꯏ ꯆꯞ ꯃꯥꯟꯅꯔꯦ ꯑꯩꯈꯣꯏꯅ ꯇꯧꯅꯤꯡꯕ ꯊꯕꯛ ꯑ ꯇꯧꯒꯗꯕ ꯊꯕꯛ ꯂꯩꯔꯗꯤ ꯑꯩꯈꯣꯏꯅ ꯇꯧꯕꯤꯒꯦꯅꯀꯣ
ꯅꯪ ꯆꯍꯤ ꯀꯌꯥ ꯁꯨꯔꯒꯦ
ꯑꯁ ꯑꯍꯟ ꯑꯣꯏꯈ꯭ꯔꯦ ꯍꯥꯥꯅꯨ ꯑꯣꯏꯈ꯭ꯔꯦꯅꯦ ꯍꯅꯨ ꯑꯣꯏꯈ꯭ꯔꯦ ꯑꯩꯈꯣꯏꯗꯤ
ꯇꯤ ꯍꯦꯜꯂꯕꯣ
ꯎ ꯍꯧꯖꯤꯛ ꯐꯣꯔꯇꯤꯒꯤ ꯐꯣꯔꯇꯤꯒꯤ ꯐꯣꯔꯇꯤꯒꯤ ꯆꯦꯜ ꯆꯦꯜꯂꯒ ꯂꯩꯌꯦ ꯐꯣꯔꯇꯤ ꯌꯧꯅꯤꯉꯥꯏ ꯐꯣꯔꯇꯤ ꯌꯧꯁꯤꯔ ꯐꯣꯔꯇꯤ ꯌꯧꯁꯤꯔꯅ ꯀꯣ
ꯑꯣ ꯅꯪꯒꯤ ꯁꯛ ꯌꯦꯡꯕꯗ ꯎꯝ ꯑꯍꯟꯗꯤ ꯃꯥꯜꯂꯦ
ꯑꯍꯟ ꯑꯣꯏꯈ꯭ꯔꯦꯅꯦ ꯑꯩꯈꯣꯏꯗꯤ ꯐꯣꯔꯇꯤ ꯐꯣꯔꯇꯤꯕꯨꯗꯤ ꯌꯥꯎꯗꯔꯦꯗ ꯊꯥꯔꯇꯤ ꯊꯥꯔꯇꯤ ꯐꯥꯏꯕꯀꯨꯝꯕꯀꯣ
ꯅꯆꯥꯗꯤ ꯀꯌꯥ ꯁꯨꯔꯒꯦ
ꯎꯝ ꯍꯥꯥ
ꯅꯆꯥꯗꯤ ꯀꯌꯥ ꯁꯨꯔꯒꯦ ꯍꯥꯏꯕ
ꯃꯆꯥꯔꯣ
ꯎꯝ
ꯃꯆꯥ ꯌꯥꯝꯈꯔꯦꯅꯦ ꯇꯔꯨꯛ ꯇꯔꯦꯠ ꯊꯥꯔꯇꯤ ꯐꯥꯏꯚ ꯊꯥꯔ ꯑ ꯑ ꯆꯍꯤ ꯊꯥꯔꯇꯤ ꯐꯥꯏꯚ ꯑꯣꯏꯔꯤꯗꯤ ꯌꯥꯝ ꯂꯛꯀꯅꯤꯅꯦ ꯆꯍꯤ ꯆꯍꯤ ꯆꯍꯤ ꯀꯨꯟ ꯃꯉꯥ ꯆꯍꯤ ꯀꯨꯟ ꯃꯉꯥ ꯅꯠꯇꯦ ꯆꯍꯤ ꯀꯨꯟ ꯌꯧꯗ꯭ꯔꯤꯉꯩꯗ ꯂꯨꯍꯣꯡ
ꯑꯃꯨꯛꯀ ꯍꯧꯖꯤꯛꯅ ꯊꯥꯔꯇꯤ ꯐꯥꯏꯚ ꯑꯣꯏꯔꯦ ꯑꯗꯨꯗꯤ ꯆꯍꯤ ꯀꯨꯟ ꯆꯍꯤ ꯀꯨꯟ ꯑ ꯆꯍꯤ ꯀꯨꯟ ꯌꯧꯗ꯭ꯔꯤꯉꯩꯗ ꯄꯥꯟꯕꯗꯣ ꯑꯗꯨ ꯀꯩꯅꯣꯒꯤ ꯈꯣꯠꯂꯣꯅꯦ ꯆꯍꯤ ꯀꯌꯥ ꯆꯠꯈ꯭ꯔꯦ ꯇ꯭ꯋꯦꯟꯇꯤꯗꯒꯤ ꯑꯗꯨꯗꯤ
ꯌꯥ ꯑꯃ ꯆꯠꯈ꯭ꯔꯦ
ꯑ ꯌꯥꯝ ꯆꯠꯈ꯭ꯔꯦ ꯑ ꯑꯗꯨꯗ ꯈꯣꯠꯂꯗꯤ ꯑꯗꯨꯝ ꯍꯦꯛ ꯊꯔꯛꯀꯅꯤꯕ
ꯉꯛꯄꯅꯦ
ꯇꯝꯄꯥꯛꯁꯦ ꯂꯩꯕ ꯅꯨꯡꯉꯥꯏꯕ꯭ꯔꯥ
ꯅꯨꯡꯉꯥꯏꯇꯦ ꯌꯨꯝ ꯌꯥꯝ ꯅꯤꯡꯁꯤꯡꯉꯨ ꯀꯣꯂꯦꯖ ꯀꯥꯔꯗꯤ ꯐꯥꯕ ꯑꯗꯨꯁꯨ ꯀꯥꯗ꯭ꯔꯦ
ꯀꯣꯂꯦꯖ ꯀꯣꯂꯦꯖ ꯀꯥꯞꯄ ꯃꯇꯝꯗꯗꯤ ꯐꯖꯅ ꯀꯥꯑꯣ ꯐꯖꯅ ꯂꯥꯏꯔꯤꯛ ꯀꯟꯅ ꯄꯥꯒꯗꯕꯅꯤ ꯃꯤ ꯑꯣꯏꯅꯤꯉꯥꯏꯀꯣ
ꯎꯥ
ꯃꯤ ꯑꯣꯏꯗꯗꯤ ꯎꯄꯥꯏ ꯂꯩꯇ꯭ꯔꯦ
ꯑꯗꯨꯅ
ꯅꯪ ꯂꯨꯍꯣꯡꯕ ꯃꯇꯝꯗ ꯊꯕ ꯊꯕꯛ ꯇꯧꯗ꯭ꯔꯗꯤ ꯂꯥꯎꯗꯣ ꯍꯨꯃꯥꯡ ꯍꯨꯃꯥꯡ ꯊꯣꯛꯔꯒ ꯄꯩꯁꯥ ꯇꯥꯜꯂꯒ ꯅꯆꯥꯈꯣꯏꯗꯣ ꯁ꯭ꯀꯨꯜ ꯀꯥꯍꯟ ꯏꯅꯤ ꯋꯥ
ꯄꯜꯂꯦꯍꯦ ꯑꯗꯨ ꯀꯝꯕꯗ
ꯑꯗꯨꯒꯨꯝꯕꯗꯣ ꯈꯜꯂꯒ ꯀꯣ ꯀꯩꯅꯣ ꯇꯧꯔꯣ ꯀꯟꯅ ꯍꯧꯖꯤꯛ ꯍꯣꯠꯅꯔꯣ ꯀꯟꯅ ꯄꯥꯔꯒ ꯑꯁꯪ ꯑꯆꯥꯎꯕ ꯃꯤ ꯑꯣꯏꯅꯤꯡꯉꯥꯏ ꯗꯤ ꯁꯤ ꯔ ꯀꯩꯅꯣ ꯑꯦꯁꯗꯤ ꯑꯣ ꯔ ꯑꯆꯧ ꯑꯆꯧꯕ ꯊꯕꯛ ꯊꯕꯛ ꯊꯕꯛ ꯂꯩꯔꯤꯗꯤ ꯅꯨꯄꯤ ꯅꯨꯄꯤꯕꯨꯗꯤ ꯄꯥꯈꯪꯈꯣꯏ ꯌꯥꯝ ꯄꯥꯝꯅꯛꯒꯅꯤꯅꯦ ꯅꯪꯅ ꯅꯅ ꯊꯤ ꯅꯪꯅ ꯊꯤꯗ꯭ꯔꯁꯨ ꯑꯁ ꯊꯕꯛ ꯇꯧꯔꯦ ꯍꯥꯏꯔꯗꯤ ꯑꯦ ꯑꯗꯨ ꯅꯨꯄꯤꯗꯣ ꯄꯥꯝꯃꯤꯀꯣ ꯃꯁꯥꯗ ꯌꯥꯝ
ꯅꯨꯄꯥꯁꯤꯡꯁꯨꯀꯣ ꯍꯧꯖꯤꯛꯀꯥꯟꯁꯦ ꯅꯨꯄꯤꯕꯨꯀꯣ
ꯑꯥ
ꯇꯂꯣꯞ ꯆꯥꯕ ꯈꯛꯇ ꯊꯤꯔꯒ ꯂꯩꯔꯤꯅꯦ
ꯑ ꯑꯗꯨ ꯃꯥꯏ
ꯊꯕꯛ ꯄ ꯎꯗꯕ ꯈꯩꯗꯤ ꯏꯁ ꯑꯔꯤꯕ ꯑꯣꯜꯂꯒ ꯂꯩꯗꯕ ꯃꯥꯅꯤꯅ
ꯅꯨꯄꯥꯈꯠꯁꯨ ꯌꯥꯝ ꯐꯠꯇ꯭ꯔꯦꯅꯦ ꯑꯗꯨꯗꯤ ꯁꯦꯡꯕꯀꯣ ꯃꯣꯏ ꯊꯕꯛ ꯇꯧꯗ꯭ꯔꯤ ꯃꯣꯏ ꯃꯣꯏ ꯅꯨꯄꯥ ꯈꯣꯏꯗꯣ ꯅꯨꯄꯥ ꯑꯩꯈꯣꯏꯗꯣ ꯊꯗ꯭ꯔꯒ ꯅꯨꯄꯤ ꯊꯕꯛ ꯇꯧꯕꯗꯣ ꯊꯤꯌꯦꯕ
ꯅꯨꯄꯤꯒꯤ ꯃꯔꯟ ꯆꯥꯅꯤꯡꯕ ꯃꯥꯜꯂꯦ ꯃꯣꯏꯗ
ꯑ ꯑꯗꯨ ꯑꯗꯨ ꯑꯗꯨꯒꯨꯝꯕ ꯅꯨꯄꯥ ꯑꯦ ꯑꯈꯣꯏꯗ ꯄꯪ ꯌꯥꯏꯗ ꯌꯥꯏꯗ ꯑꯩꯈꯣꯏꯗꯤ ꯁꯦꯡꯕꯅꯦ ꯎꯝ
ꯀꯔꯤ ꯊꯕꯛ ꯇꯧꯒꯦ ꯅꯣꯏ ꯅꯨꯄꯤꯗꯨꯗꯤ
ꯑꯩ ꯊꯕꯛ ꯇꯧꯗ꯭ꯔꯦꯗ ꯑꯗꯨꯝ ꯑ ꯏꯕꯥꯅꯤꯗꯤꯀꯣ ꯃꯁꯛ ꯃꯁꯛ ꯌꯦꯡꯉꯒ ꯑꯗꯨꯝ ꯄꯩꯁꯥ ꯂꯥꯛꯄꯅꯤ ꯑꯩ ꯅꯨꯄꯤꯅ ꯑꯩꯉꯣꯟꯗ ꯑꯩ ꯅꯨꯄꯤꯅ ꯑꯩꯉꯣꯟꯗ ꯌꯦꯡꯅꯔꯗꯤꯒ ꯅꯁꯛ ꯌꯥꯝ ꯐꯖꯩꯀꯣ ꯅꯁꯛ ꯌꯥꯝ ꯊꯤꯀꯣ ꯅ ꯁꯨꯃꯥꯏꯅ ꯍꯥꯏꯔꯥꯔꯗꯤꯀꯣ ꯄꯩꯁꯥꯂꯥꯛꯑꯦꯕ
ꯂ ꯦ ꯔꯥꯡꯁꯨ
ꯄꯩꯁꯥꯒꯤ ꯅꯠꯇꯦ ꯅꯨꯡ ꯅꯨꯡꯁꯤꯕꯗꯤꯀꯣ ꯄꯩꯁꯥꯒꯤ ꯅꯠꯇꯦ ꯑꯩꯈꯣꯏ ꯊꯃꯣꯏ ꯁꯦꯡꯅ ꯅꯨꯡꯁꯤꯔꯤꯗꯤ ꯑꯩꯈꯣꯏ ꯏꯃꯨꯡꯁꯦ ꯅꯨꯡꯉꯥꯏꯅ ꯂꯩꯔꯦ
ꯎꯝ
ꯄꯩꯁꯥ ꯌꯥꯝ ꯄꯥꯏꯔꯒ ꯀꯩꯅꯣꯒꯤ ꯅꯨꯄꯥ ꯌꯨ ꯌꯨꯝ ꯊꯥꯒꯟꯕ ꯅꯨꯄꯥꯗꯨꯣ ꯄꯥꯝ꯭ꯔꯅꯦ
ꯑꯦ ꯄꯥꯝꯗ ꯑꯗꯨ ꯒꯨꯟ ꯕꯗꯣ
ꯅꯤꯁꯥ ꯆꯥꯕ ꯅꯨꯄꯥ ꯄꯩꯁꯥꯗꯤ ꯑꯦꯛꯖꯥꯝꯄꯜ ꯀꯣ ꯅꯪꯒꯤ ꯅꯨꯄꯥꯁꯤ ꯄꯩꯁꯥ ꯌꯥꯝ ꯄꯥꯏꯔꯦ ꯍꯥꯏꯌꯣ ꯅꯪꯕꯨ ꯐꯖꯅ ꯁꯦꯕꯥ ꯇꯧꯗꯦ ꯑꯗꯨꯒ ꯊꯤꯊꯤꯅ ꯆꯥꯏꯕ ꯅꯤꯇꯤ ꯊꯤꯊꯤꯅ ꯆꯥꯏꯕ ꯑꯗꯨ ꯄꯩꯁꯥꯗꯤ ꯌꯥꯝ ꯄꯥꯏꯕ ꯌꯨ ꯌꯥꯝ ꯊꯥꯒꯟꯕ ꯂꯩꯩꯁꯥ ꯌꯥꯝ ꯆꯥꯕ ꯑꯗꯨꯅ ꯄꯥꯗ ꯄꯔꯥꯅꯦ
ꯄꯥꯝꯗꯦꯗ
ꯑꯗꯨ ꯑꯗꯨ ꯑꯣꯏꯔꯗꯤ ꯅꯣꯏꯒꯤ ꯏꯃꯨꯡꯁꯦ ꯅꯨꯡꯉꯥꯏꯅ ꯂꯩꯔꯣꯏꯕ ꯑꯌ ꯍꯦꯛ
ꯂꯥꯏꯔꯁꯨ ꯒꯟꯇꯥꯥꯔꯗꯤ ꯌꯥꯔ
ꯑꯥ ꯅꯨꯡꯁꯤꯅ ꯑꯁ ꯃꯇꯤ ꯄꯔꯒ ꯆꯠꯄꯅꯦ ꯃꯥ ꯃꯈꯣꯡ ꯐꯥꯎ ꯃꯥ ꯃꯈꯣꯡ ꯐꯥꯎ ꯆꯠꯍꯟꯗ꯭ꯔꯦꯅꯦ
ꯍꯧꯖꯤꯛꯁꯨ ꯄꯨꯕꯔꯣ
ꯍꯖꯤꯦꯛꯗꯤꯞ ꯎꯗ꯭ꯔꯦ
ꯄꯕꯤꯌꯣꯅꯦ
ꯍꯧꯖꯤꯛꯗꯤ
ꯄꯤꯗ ꯃꯔꯥꯏꯕꯥꯛ ꯌꯥꯝ ꯐꯩꯅꯦ ꯑꯗꯨꯗꯤ
ꯁꯕꯥꯥꯛ ꯆꯦꯕꯥꯠ ꯂ ꯅꯠꯇꯣ ꯃꯃꯤꯒꯤꯀꯣ ꯑꯦꯁ ꯃꯥ ꯃꯥꯁꯤ ꯀꯩꯅꯣ ꯇꯧꯋꯦꯕ ꯏꯀꯥꯏꯕ ꯍꯧꯔꯦꯕ ꯑꯁꯦꯕꯅꯦ ꯅꯪꯁꯨ ꯅꯨꯄꯥ ꯅꯪꯁꯨ ꯂꯥꯏꯔꯤꯛ ꯐꯖꯅ ꯄꯥꯔꯣ ꯂꯥꯏꯔꯤꯛ ꯐꯖꯅ ꯄꯥꯔꯒ ꯑꯁꯥꯡ ꯑꯆꯧꯕ ꯃꯤ ꯑꯣꯏꯔꯣ ꯃꯨꯀ ꯅꯨꯄꯥ ꯑꯐꯥꯕ ꯃꯁꯛꯁꯨ ꯑꯐꯥꯕ ꯋꯥꯪꯁꯨ ꯋꯥꯪꯕꯥ ꯅꯨꯄꯥ ꯃꯆꯨꯁꯨ ꯉꯥꯎꯕꯀꯣ ꯑꯗꯨ ꯅꯨꯄꯥ ꯐꯪꯁꯤꯅꯦ ꯑ ꯀꯔꯤꯒꯤ
ꯊꯥꯖꯗ꯭ꯔꯦꯕ ꯑꯩ
ꯎꯝ ꯋꯥꯪꯕ ꯅꯨꯄꯥ ꯄꯥꯝꯒꯗꯕꯅꯤ ꯏꯆꯥꯈꯣꯏꯁꯨ ꯆꯥꯎꯊꯣꯛꯅꯤꯡꯉꯥꯏꯀꯣ
ꯑꯩꯈꯣꯏꯅ ꯄꯥꯝꯃꯁꯨꯀꯣ ꯏꯁꯣꯔꯅ ꯄꯤꯕꯤꯗ꯭ꯔꯦ ꯗꯤ ꯄꯥꯏꯔꯩꯗꯅ
ꯑꯦ ꯄꯤꯔꯛꯀꯅꯤ ꯄꯤꯔꯛꯀꯅꯤ ꯑꯩꯅ ꯍꯥꯏꯕꯗꯣ ꯑꯗꯨꯝ ꯐꯖꯅ ꯑꯗꯨꯝ ꯐꯖꯅ ꯀꯩꯅꯣ ꯇꯧꯔꯣ ꯂꯔꯤꯗ ꯀꯟꯅ ꯍꯣꯠꯅꯔꯣ ꯑꯁꯪ ꯑꯆꯧꯕ ꯃꯤ ꯑꯣꯏꯔꯣ ꯑꯗꯣ ꯑꯋꯥꯡꯕ ꯄꯥꯝꯒꯦꯔꯥ ꯑꯅꯦꯝꯕ ꯄꯥꯝꯒꯦꯔꯥ ꯅꯪꯅ ꯑꯄꯥꯝ ꯑꯄꯥꯝꯕꯗꯣ ꯈꯜꯂꯣ ꯑꯗꯨꯗꯣꯗꯤ ꯑꯗꯨ ꯃ ꯆꯥꯟꯗ ꯇꯒ ꯑꯋꯥꯡꯕ ꯁꯤꯛꯁ ꯄꯣꯏꯟ ꯐꯥꯏꯚ ꯁꯤꯛꯁ ꯄꯣꯏꯟ ꯊ꯭ꯔꯤꯒꯨꯝꯕ ꯑꯋꯥꯡꯕꯄꯥ ꯍꯣꯏ ꯑꯗꯨ ꯅꯪ ꯅꯨꯄꯥꯗ ꯂꯥꯛꯑꯣ ꯅꯪ ꯑꯩ ꯅꯪꯁꯦ ꯅꯪꯒꯤ ꯅꯨꯄꯤ ꯂꯧꯅꯤꯡꯕ꯭ꯔꯥ ꯍꯥꯏꯔꯗꯤꯀꯣ ꯌꯥꯏ ꯌꯥꯏ ꯌꯥꯏ ꯑꯃꯨꯛꯀ ꯂꯥꯛꯀꯅꯤꯕ